ꯑꯦ
ꯁꯦꯡꯕ꯭ꯔꯣ ꯎꯝ ꯁꯦꯡꯉꯦ ꯎꯝ꯫
ꯀꯔꯤ ꯇꯧꯒꯦ ꯍꯥꯏꯕ꯫
ꯄꯥꯈꯪ ꯃꯌꯥꯝꯁꯦ ꯈꯟꯐꯝ ꯈꯪꯗ꯭ꯔꯦꯅꯦ꯫
ꯂꯥꯝꯃꯦ
ꯌꯨꯝꯗ ꯊꯛꯔꫭꯏꯗꯕ
ꯉꯁꯥꯏ ꯂꯝꯕꯤꯗ ꯂꯥꯛꯕ ꯀꯥꯟꯗꯤ ꯂꯥꯝꯗꯦ
ꯌꯨꯝꯗ ꯐꯨꯠꯂ ꯊꯛꯎ ꯀꯩꯅꯣ꯫
ꯁꯡꯒꯣꯝ ꯂꯩꯇ꯫
ꯂꯩꯔꯒ ꯊꯝꯃꯨꯅ ꯀꯩꯅꯣ꯫
ꯇꯥꯡꯉꯦ꯫
ꯇꯥꯡꯕꯗꯣ ꯑꯥꯗ ꯆꯠꯂꯒ ꯊꯛꯄꯗꯨꯗꯤ ꯇꯥꯡꯗꯕ꯭ꯔꯣ ꯑꯃꯍꯥꯅꯦ ꯀꯩꯅꯣ꯫
ꯇꯥꯡꯗꯦ ꯃꯣꯏꯗ ꯂꯨꯄꯥ ꯇ꯭ꯔꯥ ꯈꯇꯪ
ꯂꯨꯄꯥꯇ꯭ꯔꯥꯅꯤ ꯍꯥꯏ ꯁꯪꯒꯣꯝ ꯄꯥꯎꯗꯔ ꯇꯔꯥ ꯄꯤꯕ ꯑꯃ ꯂꯩꯗꯤ ꯅꯨꯃꯤꯠ ꯅꯤꯅꯤ ꯍꯨꯝꯅꯤꯁꯨ ꯊꯛꯀꯅꯤꯅ
ꯑꯥꯍ꯫
ꯁꯪꯒꯣꯝ ꯄꯋꯥꯔ ꯊꯥꯛꯄꯦ
ꯃꯣꯏ ꯁꯪꯒꯣꯝ ꯁꯨꯡꯕꯖꯥꯠꯇꯣ ꯁꯨꯡ ꯁꯨꯡꯂꯒ ꯌꯣꯟꯕꯖꯥꯠꯗꯣ ꯂꯨꯄꯥ ꯌꯥꯡꯈꯩꯔ ꯀꯌꯥꯔ ꯑꯗꯨ ꯄꯤꯕꯗꯣ
ꯄꯋꯥꯗ ꯂꯨꯄꯥ ꯀꯨꯟ ꯊꯥꯗ ꯄꯥꯔꯛꯑꯗꯤ ꯂꯤꯁꯤꯡ ꯑꯃꯒ ꯆꯥꯝꯃꯉꯥ ꯌꯥꯡꯈꯩꯔ
ꯎꯝ ꯑꫭ
ꯅꯠꯇꯦ ꯃꯣꯏ ꯆꯣꯏꯅ ꯌꯣꯟꯕ ꯑꯃ ꯂꯩꯇ꯭ꯔꯣ ꯌꯨꯝꯗꯒꯤ ꯁꯨꯡ ꯁꯨꯡꯨꯔꯒ ꯄꯨꯔꯛꯄꯁꯤꯡꯗꯣ
ꯍꫭꯏꯅꯦ
ꯇꯪꯈꯥꯏꯗ ꯂꯨꯄꯥ ꯀꯨꯟꯊ꯭ꯔꯥ ꯅꯤꯐꯨꯒꯨꯝꯕꯗ
ꯎꯝ
ꯑꯗꯨꯒꯨꯝꯕꯗꯣ ꯈꯔ ꯃꯅꯝꯗꯤ ꯂꯩꯕꯒꯨꯝ ꯇꯧꯋꯦꯅ
ꯑꯗꯨꯒꯤ ꯃꯅꯝꯅꯤꯅꯦ ꯊꯛꯄ ꯅꯨꯡꯉꯥꯏꯕꯗꯣ ꯄꯪꯒ꯭ꯔꯦꯅꯦ
ꯑꯣ ꯑꯗꯨꯅꯅꯦ ꯁꯤꯡꯕ ꯏꯋꯥ ꯐꯪꯕꯁꯦ ꯀꯥꯟꯅꯕꯁꯦ ꯄꯪꯕ ꯑꯩꯁꯦ ꯁꯤꯡꯕ ꯏꯋꯥꯅ ꯈꯔ ꯇꯥꯛꯄꯤꯔꯣ
ꯊꯛꯄ ꯅꯨꯡꯉꯥꯏꯕꯅꯦ ꯑꯗꯨ
ꯑꯗꯨꯒꯨꯝꯕꯁꯨ ꯊꯛꯇꯕ ꯀꯨꯏꯔꯦ ꯈꯪꯗꯦ ꯃꯍꯥꯎ ꯍꯥꯟꯅ ꯑꯩ ꯊꯛꯄ ꯀꯥꯟꯗ ꯅꯝꯕꯒꯨꯝ ꯇꯧꯕꯅꯦ ꯀꯥꯎꯔꯦ
ꯅꯦꯄꯥꯂꯤꯁꯤꯡ ꯂꯩꯇ꯭ꯔꯗꯤ ꯁꯪꯒꯣꯝ ꯐꯪꯉꯔꫭꯏ ꯀꯔꯣꯝ ꯆꯨ ꯅꯦꯄꯥꯂꯤ ꯑ ꯉꯥꯛꯇꯅꯦ ꯍꯣꯏ ꯇ꯭ꯔꯥꯏꯕꯦꯜꯒꯤ ꯃꯤꯁꯤꯡꯗꯤ ꯗꯃ ꯂꯣꯏꯗꯤ ꯂꯣꯏꯕ ꯁꯪꯒꯣꯝ ꯁꯣꯝꯗꯕ ꯒꯗꯥ ꯅꯣꯏꯁꯤ ꯑꯗꯨꯃꯥꯏꯅ ꯇꯧꯒꯦꯗꯨꯗꯤ ꯅꫭꯁꯨ ꯗꯨꯃꯥꯏ ꯂꯧꯁꯥꯉꯩꯗ ꯋꯥ ꯂꫭꯏꯔꯦ
ꯀꯤꯕꯅꯤꯅ ꯁꯪꯒꯣꯝ ꯁꯨꯡꯕ ꯀꯤꯕꯅꯤꯅ ꯁꯨꯡꯗ꯭ꯔꯤꯗꯅ
ꯑ ꯏꯅꯥꯎ ꯅꯨꯄꯥ ꯐꯥꯎꯕ ꯁꯟ ꯁꯦꯝꯦꯟꯕ ꯆꯠꯂꯤꯉꯩꯗ ꯁꯟꯅ ꯀꯥꯎꯔꯛꯇꯅ ꯃꯈꯣꯡ ꯗꯥꯛ ꯇꯥꯔꯒ ꯂꯩꯔꯤꯁꯤꯗꯤ ꯁꯟꯅ ꯀꯥꯎꯔꯛꯇꯅ ꯁꯦꯒꯥꯏꯗꯅꯤꯕꯣ ꯊꯦꯝꯕ ꯍꯥꯏꯗꯤꯅ ꯅꯪ ꯑꯩ ꯌꯣꯛꯍꯟꯒꯦ ꯅꯪꯉꯣꯟꯗ ꯑꯩ ꯌꯣꯛꯍꯟꯒꯦ ꯅꯪꯅ ꯊꯧꯑꯣ
ꯎꯝ
ꯀꯔꯤ ꯅꯪ ꯇꯜꯂꯗꯤ ꯑꯩꯈꯣꯏꯗꯤ ꯀꯔꯤ ꯇꯜꯂꯣꯏ
ꯎꯝ ꯆꯍꯤ ꯀ ꯇꯝꯈ꯭ꯔꯁꯨ ꯅꯣꯏꯗꯤ ꯇꯝꯈ꯭ꯔꯦꯗ ꯅꯅꯕ
ꯅꯪ ꯇꯟꯕꯒꯨꯝꯅ ꯑꯩꯈ‌ꯣꯏꯁꯨ ꯇꯟꯂꯤꯗꯅ ꯇꯟꯒꯅꯨ ꯍꯥꯏꯁꯨ ꯌꯥꯗꯦꯗꯅ꯫
ꯎꯝ
ꯑꯗꯨꯃꯥꯏꯅ ꯇꯧꯕ
ꯃꯣꯏ ꯂꯧꯕ ꯆꯠꯄ ꯃꯤꯁꯤꯡꯗꯤ
ꯈꯪꯗꯦ ꯐꯔꯛꯀꯦꯔ ꯐꯔꯛꯑꫭꯏꯔ
ꯀꯔꯤ ꯀꯔꯤ ꯇꯨꯡꯒꯤꯅꯤ
ꯍꯥ
ꯐꯔꯤ ꯊ ꯍꯣꯡꯒꯦ ꯀꯊꯕ
ꯈꯥꯉ ꯀꯔꯤ ꯊꯣꯡꯕꯤ ꯔꯁ
ꯌ‌ꯦꯡꯕ ꯇꯥꯔꯦꯗꯅ꯫
ꯌꯦꯟ ꯇꯪꯈꯥꯏꯔꯕ ꯉꯇꯦꯇꯃꯥꯏꯅ ꯇꯧꯕꯤꯌꯨ
ꯌꯦꯟꯁꯨ ꯍꯥꯠꯄ ꯍꯩꯇꯦ ꯀꯗꯥꯏꯗ ꯌꯦꯟꯇꯪ ꯐꯥꯏ ꯊꯣꯡꯕꯤꯕꯣ
ꯊꯕꯛ ꯁꯨꯕ ꯈꯨꯗꯤꯡ ꯁꯥ ꯁꯥ ꯑꯗꯨꯃꯥꯏꯅ ꯂꯩꯒ꯭ꯔꯅꯤ
ꯑꯩꯁ ꯅꯪꯁꯨ ꯍꯥꯏꯗꯨꯗꯤ ꯁꯨꯛ ꯋꯥꯅ ꯊꯕꯛ ꯁꯨꯕꯅꯤꯅ ꯆꯝꯊꯣꯡ ꯆꯥꯒ‌ꯦꯔ ꯑꯦ ꯁꯥ ꯇꯨꯝ ꯑꯃꯗꯤ ꯌꯥꯎꯒꯗꯧꯅꯤꯍꯦ ꯍꯥꯏ ꯍꯥꯏ ꯑꯗꯨꯃꯥꯏꯅ ꯇꯧꯔ‌ꯦꯁ ꯁꯤꯒꯤ ꯏꯃꯨꯡꯁꯨ ꯅꯪ ꯂꯣꯏꯅ ꯃꯦꯃꯣꯔꯤ ꯑꯣꯏꯅꯉꯥꯏ ꯂꯣꯏ ꯊꯝꯕꯤꯈ꯭ꯔꯦ
ꯑꯗꯨꯅ ꯑꯩꯁꯤ ꯊꯕꯛ ꯁꯨꯕ ꯃꯤꯅ ꯁꯥ ꯈꯔ ꯆꯥꯁꯤꯗ
ꯍꯥꯏꯗꯤ ꯑꯗꯨꯗꯤꯄꯦꯟꯗꯣ ꯑꯃꯨꯛ ꯆꯠꯇꯅ ꯅꯥ ꯈꯨꯟꯕ ꯅꯥꯏꯔ
ꯃꯣꯏꯒꯤꯗꯤ ꯌꯥꯝꯅ ꯋꯥꯕ ꯊꯕꯛ ꯅꯠꯇ‌ꯦꯗ
ꯋꯥꯕ ꯊꯕꯛꯅꯤꯅꯦ ꯀꯩꯅꯣ ꯈ꯭ꯋꯥꯡꯅ ꯀꯣꯟ ꯀꯣꯜꯂꯒ ꯐ‌ꯣꯏ ꯐꯣꯏꯔꯒ ꯑꯃꯣꯠꯄ ꯃꯌꯥꯝ ꯄꯨꯊꯣꯛ ꯄꯨꯊꯣꯔ ꯑꯥ ꯃꯄꯥꯟꯗ ꯑꯃꯨꯛꯀ ꯍꯟꯗꯣꯛꯄ ꯆꯠꯀꯗꯧꯕ
ꯑꯗꯨꯃꯥꯏꯅ ꯃ‌ꯣꯔꯥꯗ ꯍꯥꯞ
ꯑꯩꯅ ꯍꯥꯏꯕ ꯄꯣꯠꯇꯣ ꯀꯔꯤ ꯍꯥꯏꯗ꯭ꯔꯥ ꯑꯩ ꯀꯥꯎꯕ ꯃꯤꯇꯩꯂ‌ꯣꯟꯗꯗꯤ ꯃꯗꯨꯗ ꯆꯤꯡ ꯆꯤꯡ ꯅꯤꯡ ꯆꯤꯡ
ꯎꯝ
ꯌꯥꯅꯤ ꯍꯥꯏꯕꯒꯥꯟꯗ ꯑꯃꯨꯛ ꯕꯣꯔꯥꯗ ꯑꯗꯨꯃꯥꯏꯅ ꯍꯥꯞꯆꯤꯟ ꯍꯥꯞꯆꯤꯟꯂꯒ ꯑꯗꯨꯃꯥꯏꯅ ꯐꯧꯕ
ꯎꯝ
ꯑꯗꯨꯒ ꯑꯍꯥꯗ ꯊꯝꯕ ꯑꯃꯨꯛ
ꯎꯝ
ꯑꯗꯨꯒ ꯃꯩ ꯊꯥꯎ
ꯎꯝ
ꯆꯍꯤ ꯑꯃ ꯑꯗꯨꯃꯥꯏꯅ ꯑꯩ ꯎꯒꯦꯕ ꯐꯦꯔꯣꯝꯒꯤ ꯂꯧꯒꯤ ꯃꯅꯥꯛꯁꯤꯡꯗꯨ ꯀꯪꯅ ꯍꯨꯟꯕ ꯃꯤ ꯇꯔꯥ ꯀꯨꯟꯃꯨꯛ ꯂꯥꯛꯄ ꯑꯗꯨꯗꯨꯒ ꯃꯣꯏ ꯅꯦꯛꯄꯖꯥꯠꯅꯤ ꯅꯥꯄꯤ ꯈꫭꯝ ꯈꫭꯝ
ꯎꯝ
ꯁꯤꯠ ꯅꯥꯜꯂꯦ ꯍꯥꯏꯅ ꯑꯗꯨꯃꯥꯏꯅ ꯍꯣꯔꯦꯟ ꯍ ꯎꯝ ꯎ ꯎꯝ
ꯈꯪꯗꯅꯤ ꯂꯧꯕꯨꯛꯒꯤ ꯅꯥꯄꯤꯁꯤꯁꯨ ꯉꯛꯇꯤ ꯉꯛꯄꯅꯦꯕ ꯃꯆꯥ ꯃꯆꯥ ꯇꯥꯕꯅꯤꯅ ꯑꯃꯨꯛꯀ ꯍꯧꯕ ꯑꯃꯨꯛꯀ ꯍꯧꯕ ꯑꯗꯨꯨꯝ ꯇꯧꯕ
ꯎꯝ
ꯄꯩꯁꯥ ꯌꯥꯝ ꯆꯪꯕꯗꯣ ꯂꯧꯎ ꯁꯤꯗꯤ ꯅꯍꯥꯟ ꯑꯩ ꯍꯥꯏꯔꯤꯗꯣ ꯂꯧ ꯎꯕ ꯀꯥꯟꯅꯗꯦ ꯆꯦꯡ ꯋꯥꯜꯂꯒ ꯆꯥꯕꯅ ꯐꯩ ꯍꯥꯏ ꯃꯥꯅ ꯍꯥꯏꯁꯤ ꯆꯨꯝꯕꯖꯥꯠꯅꯤꯗ ꯆꯦꯡ ꯋꯥꯅ ꯄꯥꯡꯒꯟꯁꯨ ꯋꯥꯅ ꯎꯕ ꯄꯩꯁꯥꯁꯨ ꯆꯪꯕ ꯂꯧ ꯂꯩꯇꯅ ꯆꯦꯡ ꯋꯥꯜꯂ ꯆꯠꯄ ꯆꯥꯕꯒꯤ ꯑꯦꯛ ꯄꯦꯟꯒ ꯆꯞ ꯃꯥꯟꯅꯩꯌꯦ ꯆꯨꯝꯔꯝꯒꯅꯤꯕ ꯑꯗꯨꯅ
ꯃꯥꯟꯅꯩꯅ
ꯄꯜꯂꯒ ꯑꯃꯨꯛꯀ ꯅꯤꯡꯈ꯭ꯔꯕ ꯍꯥꯏꯇꯥꯔꯦꯅꯦ ꯑꯩꯈꯣꯏꯁꯨ
ꯑꯗꯨꯕꯨ ꯕꯟ ꯕ꯭ꯂꯣꯀꯦꯠ ꯑꯗꯨꯃꯥꯏꯅ ꯂꯩꯕ ꯑꯗꯩ ꯋꯥꯔꯦꯅ ꯆꯦꯡ ꯋꯥꯜꯂꯒ ꯆꯥꯕ ꯃꯤꯗꯤ
ꯄꯨꯕꯤꯔꯒ ꯃꯣꯏꯁꯦ ꯇꯝꯕꯅꯉꯥꯏꯒꯤ ꯊꯕꯛꯅꯤ ꯎꯄꯥꯏ ꯂꯩꯇꯦ
ꯎ
ꯑꯗꯨꯕꯨ ꯕꯟ ꯕ꯭ꯂꯣꯀꯦꯠ ꯀꯔꯤ ꯀꯔꯥ ꯑꯗꯨꯃꯥꯏ ꯂꯩꯋꯦ ꯑꯗꯨꯏ ꯋꯥꯗꫭ ꯆꯦꯡ ꯋꯥꯜꯂꯒ ꯆꯥꯕꯗꯤ
ꯎꯝ ꯑꯗꯨꯀꯥꯟꯗ ꯈꯛꯇꯅꯤ ꯋꯥꯔꯤꯁꯦ ꯑꯗꯨ ꯂꯩꯇ꯭ꯔꯗꯤ ꯀꯔꯤꯁꯨ ꯋꯥꯅꯤꯉꯥꯏ ꯂꯩꯗꯕ ꯑꯗꯨꯝ ꯐꯪꯒ꯭ꯔꯗꯤ ꯑꯗꯨꯅ ꯁꯝꯃꯦꯕ
ꯆꯍꯤ ꯑꯃꯒꯤ ꯂꯧ ꯎꯕꯒꯤ ꯃꯃꯜꯒ ꯆꯍꯤ ꯑꯃ ꯑꯩꯈꯣꯏ ꯆꯦꯡ ꯋꯥꯜꯂꯒ ꯆꯥꯕ ꯃꯃꯜꯒ ꯉꯍꯥꯛꯑꫭꯏꯔꯦ ꯋꯥꯁꯨ ꯋꯥꯕ ꯄꯩꯁꯥꯁꯨ ꯆꯪꯕ
ꯆꯦꯡꯅꯕꯨ ꯋꯥꯠꯇꯅ ꯐꯪꯂꯗꯤ ꯀꯔꯤꯁꯨ ꯂꯩꯇꯦ ꯑꯗꯨꯝ ꯆꯥ ꯐꯪꯕ ꯍꯥꯏꯇꯥꯔꯦ ꯁꯤꯅꯤ
ꯂꯥꯛꯑꯣ ꯎꯅꯁꯦ ꯀꯦ ꯌꯦꯞ ꯁꯤ ꯄꯨꯔ ꯂꯥꯛꯑꯣ ꯑꯁ
ꯎꯝ ꯁꯥꯟꯗꯣꯛꯈ꯭ꯔꯣ ꯂꯧꯗꯣ ꯎꯅꯤꯡꯗ꯭ꯔꯗꯤ
ꯅꯪꯕꯨ ꯁꯥꯟꯗꯣꯛꯀꯅꯤ ꯅꯪ ꯎꯍꯟ ꯗꯧꯔꯤꯕꯅꯦ
ꯁꯤ ꯡ ꯂ ꯍꯥꯏꯗ
ꯏꯁꯤꯡꯕꯨ ꯅꯨꯡꯉꯥꯏꯔꯕꯀꯣ ꯑꯩꯈꯣꯏ ꯂꯧꯁꯤ ꯐꯕꯅꯤ ꯏꯁꯤꯡ ꯂꯩꯇ꯭ꯔꯗꯤ ꯎꯄꯥꯏ ꯂꯩꯇꯦ ꯑꯗꯨ ꯈꯛꯇꯒꯤ ꯄ꯭ꯔꯣꯕ꯭ꯂꯦꯝ ꯑꯣꯏꯋꯦ
ꯄꯨꯈ꯭ꯔꯤꯗꯤ ꯃꯁꯥ ꯃꯁꯥꯒꯤꯅꯤꯅ ꯂꯧꯕꯗꯤ ꯌꯥꯗꯦ ꯑꯩꯈꯣꯏꯗꯤ ꯋꯥ ꯉꯥꯡꯕ ꯍꯩꯇꯕꯅꯤꯅꯀꯣ ꯅꯛꯄꯁꯨ ꯅꯛꯄ ꯑꯈꫭꯏꯒꯤ ꯃꯣꯏꯗꯨ ꯈꯨꯁꯤ ꯈꯨꯁꯤ ꯂꯧꯈ꯭ꯔꯒ ꯑꯗꯨꯝ ꯌꯨꯁ ꯇꯧꯕꯅꯤ ꯄꯩꯁꯥ ꯄꯥꯏꯕ ꯃꯇꯝꯗ ꯁꯦꯝꯕ ꯇꯥꯔꯦ ꯂꯧ ꯎꯕ ꯅꯨꯡꯉꯥꯏꯅꯕ ꯍꯌꯦꯡ ꯄꯨꯈ꯭ꯔꯤ ꯁꯦꯝꯕ ꯇꯥꯔꯦ ꯑꯩꯈꯣꯏꯁꯨ ꯅꯠꯇ꯭ꯔꯗꯤ ꯎꯄꯥꯏ ꯂꯩꯇꯦ ꯪ ꯍꯨꯠꯄꯒꯨꯝꯅ ꯇꯧꯋꯣ ꯍꯥꯏꯔꯗꯤ ꯌꯥꯏ
ꯎꯝ
ꯈꯥ ꯄꯥꯏꯔꯅꯤ
ꯎꯝ
ꯃꯩꯗꯤ ꯑꯃꯨꯛ ꯀꯣꯠꯄ ꯗꯔꯀꯥꯔ ꯑꯣꯏꯌꯦꯅꯦ ꯑꯗꯨꯁꯨ ꯄ꯭ꯔꯣꯁꯦꯁ ꯌꯥꯝꯕ ꯊꯕꯛꯅꯤꯅꯦ ꯃꯤ ꯄꯩꯁꯥ ꯄꯥꯏꯕ ꯃꯤ ꯐꯥꯎꯕ ꯇꯧꯗꯦꯅꯦ ꯄꯨꯈ꯭ꯔꯤꯕꯨꯗꯤ ꯑꯗꯨꯃꯥꯏꯅ ꯇꯧꯕ ꯈꯔꯗꯤ ꯂꯩꯑꯦ ꯉꯥ ꯌꯣꯛ ꯌꯣꯛꯔꯒ ꯑꯗꯨꯅ ꯃꯤꯅ ꯄꯥꯛ ꯂꯧꯅꯗꯦꯕ
ꯂꯩꯍꯥꯎꯗꯤ ꯑꯗꯨꯃꯥꯏꯅ ꯂꯩꯕ꯭ꯔꯥ ꯅꯣꯢ ꯂꯧ
ꯂꯩꯇꯦ ꯍꯥꯏꯁꯤꯔꯥ ꯂꯩ ꯍꯥꯏꯁꯤꯔꯥ ꯑꯗꯨꯝ ꯍꯥꯏꯇꯥꯔꯦ ꯑꯩꯁꯨ ꯈꯪꯗꯦ ꯂꯩꯍꯥꯎ ꯂꯩꯕ ꯂꯩꯇꯕ ꯍꯥꯏꯁꯦ ꯑꯩꯈꯣꯏꯒꯤ ꯂꯩ ꯍꯥꯏꯔꯁꯨ ꯑꯩꯈꯣꯏꯗꯒꯤ ꯍꯦꯟꯅ ꯂꯩꯕꯁꯨ ꯂꯩꯔꯝꯒꯅꯤ
ꯍꯥꯔ ꯆꯥꯢꯗ꯭ꯔꯁꯨ ꯑꯗꯨꯃꯥꯏꯅ ꯐꯥꯒꯟꯕ ꯆꯠꯇꯨꯔꯥ ꯍꯥꯏꯕꯅꯤꯗ
ꯎꯝ ꯑꯗꯨꯗꯤ ꯅꯠꯇꯦ ꯍꯥꯔꯗꯤ ꯄꯤꯗꯕ ꯌꯥꯗꯦ ꯑꯩꯈꯣꯏꯒꯤ ꯂꯧꯁꯤꯁꯨ ꯀꯣ ꯈꯤꯇꯪ ꯂꯦꯕꯂꯤꯡ ꯃꯥꯟꯅꯔꯗꯤ ꯂꯧ ꯎꯕ ꯈꯔ ꯅꯨꯡꯉꯥꯏꯒꯅꯤ ꯏꯁꯤꯡ ꯂꯩꯕ ꯀꯥꯟꯗꯁꯨ ꯑꯃꯅ ꯋꯥꯡꯕ ꯑꯃꯅ ꯀꯨꯠ ꯄꯣ ꯇꯧꯕꯒꯤꯀꯣ ꯑꯃꯅ ꯏꯁꯤꯡ ꯌꯥꯝ ꯂꯩꯔꯤꯉꯩꯗ ꯑꯃꯨꯛꯀ ꯏꯁꯤꯡ ꯂꯩꯍꯧꯗꯕꯒꯨꯝꯕ ꯌꯥꯝ ꯇꯧꯕꯅꯦ ꯀꯔꯤ ꯈꯜꯂꯒꯦ ꯁꯦꯝꯕꯕꯨ ꯐꯖꯅ ꯂꯣꯏꯕꯤꯈ꯭ꯔꯗꯤꯀꯣ ꯃꯑꯣꯡ ꯇꯥꯅ ꯢꯁꯤꯡ ꯂꯩꯕꯒꯥꯟꯗꯁꯨ ꯂꯧ ꯎꯕ ꯅꯨꯉꯥꯢꯕꯅꯦ ꯅꯍꯥꯟ ꯑꯩ ꯑꯃꯨꯛꯐꯥꯎ ꯆꯠꯇ꯭ꯔꯤ ꯀꯨꯝꯁꯤꯒꯤ ꯑꯣꯏꯅ ꯀꯔꯝ ꯀꯔꯝꯍꯥꯏꯅ ꯇꯧꯕ꯭ꯔꯥ ꯈꯪꯗꯦ
ꯆꯜꯂꯣ ꯗꯔꯅ ꯁꯤ ꯍꯥꯏ
ꯀꯔꯤ ꯗꯧꯕ ꯆꯠꯀꯗꯧꯕ ꯑꯩꯗꯤ ꯌꯨꯝ ꯁꯪꯒꯅ ꯂꯩ ꯁꯤꯗꯤ
ꯎꯝ ꯁꯪꯒꯥꯝ ꯑꯃ ꯅꯪꯒꯤ ꯄꯤꯈꯤꯕ ꯅꯤ ꯀ꯭ꯔꯣ ꯍꯥꯏꯕ
ꯇꯧꯅꯤꯗꯅ ꯑꯗꯨꯣ
ꯎꯝ
ꯑꯗꯣꯝꯗꯁꯨ ꯂꯩꯇꯕ ꯌꯥꯗꯦꯅꯦ ꯃꯤ ꯆꯠꯊꯣꯛ ꯆꯠꯁꯤꯟ ꯉꯔꯥꯡꯁꯨ ꯅꯍꯥꯟ ꯑꯩꯕꯨ ꯍꯪꯕ ꯂꯥꯛꯑꯦ ꯍꯥꯏꯕ ꯑꯪꯀꯜꯗꯨꯅ ꯅꯪꯗꯤ ꯌꯨꯝ ꯌꯦꯡꯒꯦ ꯍꯥꯏꯅ ꯂꯥꯛꯏꯅꯦ ꯍꯥꯏꯔꯒ ꯑꯩꯅ ꯐꯣꯟ ꯄꯥꯏꯗꯕꯀꯣ ꯑꯗꯨ ꯉꯥꯏ ꯇꯧꯕ ꯌꯥꯏ ꯑꯁ ꯂꯥꯛꯄꯖꯥꯅꯤ ꯂ ꯑꯩꯅ ꯆꯔꯥ ꯋꯥꯜꯂꯤꯉꯩ ꯂꯥꯛꯄ ꯆꯥꯅꯤꯗ ꯍꯨꯏꯁꯤꯡꯁꯨ ꯑꯃꯨꯛ ꯄꯥꯎ ꯐꯣꯡꯗꯕ ꯏ ꯂꯥꯏꯑ ꯂꯥꯛꯇꯦꯁꯨ ꯈꯪꯗꯦ
ꯎ
ꯑꯩ ꯑꯪꯀꯜ ꯑꯃ